ꯅꯪ ꯐꯨꯜ ꯐꯨꯜ ꯅꯔꯁꯨ ꯀꯨꯟꯅꯤꯊꯣꯏꯗ ꯂꯧꯍꯧꯕꯗꯤ ꯐꯨꯜ ꯅꯠꯇꯕꯤꯗ ꯀꯨꯟꯅꯤꯊꯣꯏꯗ ꯂꯧꯍꯧꯕꯗꯤ ꯐꯨꯜꯗ ꯀꯁꯨ ꯀꯥꯟꯗꯧꯔ ꯐꯔꯔ
ꯑꯩꯈꯣꯏ ꯍꯥꯏꯁꯦ ꯐꯣꯔꯇꯤ ꯐꯣꯔꯇꯨꯐꯥꯎꯇꯤ ꯄꯤꯊꯣꯔꯛꯑꯁꯤꯅꯤꯅꯦ
ꯎꯝ ꯑꯗꯣ ꯅꯪ ꯈ꯭ꯋꯥꯏꯗꯨꯗꯗꯤ ꯀꯩꯁꯨ ꯄꯤꯔꯛꯇꯣꯏꯗꯤ ꯃꯥꯟꯗꯕ ꯍꯥꯏꯇꯥꯔꯦꯅꯦ ꯑꯗꯨꯏꯅꯦ ꯅꯪ ꯈꯔ ꯈꯔ ꯄꯤꯒꯦ ꯍꯥꯏꯔꯤꯉꯩꯗꯨ ꯐꯔꯗꯨ ꯂꯧꯍꯧꯕꯗꯤ ꯅꯠꯇ꯭ꯔꯒꯅ ꯈꯪꯗꯁꯨ ꯃꯥꯇꯗꯤ ꯀꯩꯅꯣ ꯇꯧꯔꯒꯦ ꯈꯜꯂꯒ ꯅꯣꯏ ꯇꯧꯕꯩꯗꯤ ꯈꯪꯗꯦꯀꯣ
ꯑꯗ ꯑꯗꯨꯅꯦ ꯍꯪ ꯑꯩꯅꯖꯤꯁꯨ
ꯐꯪꯗ꯭ꯔꯁꯨ ꯀꯥꯏꯗꯦꯗꯅ
ꯎꯝ ꯑꯣ ꯃꯣꯏ ꯌꯥꯝꯅ ꯃꯖꯤꯟꯁꯨ ꯊꯤꯔꯛꯑꯦ ꯃꯣꯏ ꯀ ꯆꯄꯨꯗ ꯁꯤ ꯈꯪꯁꯤꯗꯤ ꯄꯨꯔꯥ ꯗꯔꯃꯥ
ꯎ ꯅꯣꯏ ꯃꯊꯪ ꯆꯍꯤ ꯂꯣꯏꯗꯔꯝꯒꯅꯤꯅꯦ
ꯑꯗꯨ ꯅꯠꯇꯦ ꯃꯊꯪ ꯆꯍꯤ ꯑꯥ ꯃꯊꯪ ꯆꯍꯤꯣꯏꯗꯣꯏ ꯃꯊꯪ ꯆꯍꯤ ꯂꯣꯏꯗꯣꯏꯔꯣ ꯏꯟꯇꯔꯟꯁꯤꯞ ꯑꯃꯒꯁꯨ ꯋꯥꯠꯂꯤ ꯆꯍꯤꯅꯗꯤ
ꯑꯣ ꯃꯔꯤ ꯀꯩꯅꯅꯇ ꯅ ꯏꯁꯃ ꯆꯥꯌꯦ ꯑꯍꯨꯝ ꯑꯣꯏꯗꯥꯏꯅꯦ ꯅꯣꯏ ꯃꯔꯤ ꯑꯣꯏꯁꯦ ꯀꯃꯥꯏꯅꯅꯣ ꯑꯦꯟꯅꯤ ꯄꯤ ꯑꯣꯏꯕꯤꯔꯣ
ꯆꯍꯤ ꯑꯍꯨꯝꯁꯨ ꯌꯥꯎꯋꯦꯀꯣ ꯃꯔꯤꯁꯨ ꯌꯥꯎꯋꯦ ꯑꯗꯣ ꯑꯩꯒꯤꯗꯤ ꯃꯔꯤ ꯑꯣꯏ
ꯑꯣ ꯑꯁ ꯑꯩꯗꯤ ꯆꯍꯤ ꯑꯍꯨꯝ ꯈꯛꯇꯪ ꯑꯣꯏꯍꯟꯅꯤꯡꯕ ꯅꯪ ꯉꯥꯏ ꯑꯩ ꯀꯣꯟꯅ ꯑꯦꯛꯖꯤꯁ ꯇꯧ ꯀꯩꯅꯣ ꯇꯧꯦ ꯌꯥꯔꯗꯤ ꯍꯣꯡꯕ ꯌꯥ ꯇꯔꯗꯤ ꯑꯩ ꯇꯣꯛꯀꯗꯕꯅꯤ ꯑꯩ ꯌꯥꯝ ꯇꯥꯅꯤꯡꯗ꯭ꯔꯦ ꯍꯥꯏꯕ ꯀꯣꯂꯦꯖꯁꯦ
ꯀꯩ ꯀ ꯀꯣꯜꯀꯇꯥ ꯀꯏ ꯑꯣꯏꯗꯅ
ꯑꯩꯁꯣꯂꯦ ꯀ
ꯑꯩꯅ ꯀꯣꯜꯀꯇꯥꯒꯤ ꯀꯩꯅꯣꯅꯦ ꯍꯣꯇꯦꯜꯗꯣ ꯐꯗꯤ ꯐꯖꯕꯅꯦ
ꯍꯣꯇꯦꯜ ꯃꯃꯤꯡ ꯆꯠꯄꯗ ꯑꯥꯏ ꯇꯤ ꯁꯤ ꯌꯥꯝ ꯆꯠꯂꯦ ꯑꯥꯏ ꯇꯤ ꯁꯤ ꯁꯣꯅꯥ ꯑꯗꯨꯗꯒꯤ ꯃꯦꯔꯤꯌꯦꯠ ꯌꯥꯝ ꯆꯠꯂꯦ ꯖꯦ ꯗꯕ꯭ꯂꯤꯌꯎ ꯃꯦꯔꯤꯌꯦꯠ
ꯑ ꯖꯦ ꯗꯕ꯭ꯂꯤꯨ ꯃꯦꯗ ꯀꯩꯅꯣꯃ ꯑꯣꯏꯈꯤꯕꯈꯤꯕꯅꯦ
ꯑꯗꯒꯤ ꯐꯥꯏꯚ ꯏꯁꯇꯥꯔꯅꯦꯕ ꯑꯗꯨꯁꯨ ꯑꯗꯨꯒ ꯀꯩꯅꯣ ꯀꯩ ꯇꯥꯁ ꯇꯥ ꯇꯥꯁꯨ ꯂꯩꯕ ꯀꯨꯝ ꯇꯧꯕꯅꯤ ꯑꯗꯨꯗꯒꯤ ꯅꯣꯕꯣꯇꯦꯜ
ꯑꯥ ꯃꯥꯔꯦ ꯃꯥꯔꯦ ꯎꯝ ꯀꯅꯣꯗꯨꯅꯦ ꯑꯗꯨꯒꯤꯗꯨꯣ ꯌꯥꯎꯍꯧꯗꯕ ꯑꯩꯅ ꯑ
ꯏꯃꯥꯟꯅꯕꯤꯅ ꯀꯣꯜ ꯇꯧꯔꯛꯑꯦ ꯑꯩꯅ ꯌꯥꯎꯅꯤꯡꯉꯣꯟꯗꯗꯅꯪ ꯇꯣꯛꯊꯣꯛ
ꯎꯝ ꯑꯗꯣ ꯀꯩꯅꯣ ꯂꯩꯕ ꯆꯥꯕ ꯈꯣꯠꯄꯩꯗꯤꯀꯣ ꯄꯩꯁꯥꯁꯨ ꯍꯣꯡꯕ ꯑꯗꯨꯝ ꯀꯩ ꯍꯥꯏꯅꯤ ꯑꯇꯣꯞꯄꯩꯅꯣꯔꯗꯤ ꯑꯗꯨꯝ ꯅꯨꯡꯉꯥꯏ ꯑꯩ ꯑꯁꯦꯡꯕ ꯇꯁꯦꯡꯅꯪ ꯗꯦꯜꯂꯤꯗ ꯂꯩꯔꯤ ꯁꯨꯕꯩꯦ ꯀꯣꯜꯀꯥꯇꯥꯗ ꯂꯩꯖꯒꯦ ꯑꯃꯨ ꯑꯩ ꯋꯦꯔꯗꯨꯁꯨ ꯑꯦꯩꯅ ꯁꯨꯝ ꯂꯩꯔꯨꯗꯕꯩꯔꯥ ꯈꯪꯗꯦ ꯀ꯭ꯔꯥꯏꯝꯁꯦ ꯄꯂꯄꯔꯣ ꯀꯩꯅꯣ ꯑꯩꯅ ꯌꯥꯝ ꯈꯟꯖꯕꯩ ꯑꯣꯏꯔꯃꯁꯨ ꯌꯥꯏꯀꯣ ꯑꯗꯣ ꯃꯤ ꯈꯔ ꯑꯃꯝꯅꯗꯤ ꯗꯦꯜꯂꯤ ꯌꯥꯝ ꯅꯨꯡꯉꯥꯏ ꯍꯥꯏꯕ ꯑꯩꯗꯤ ꯁꯦ ꯁꯨꯝ ꯂꯩꯈꯤꯕꯩꯔ ꯀꯩꯅꯣ ꯀꯣꯜꯀꯇꯥ ꯅꯨꯡꯉꯥꯏꯈꯠꯂꯛꯏꯕ
ꯑ ꯏꯃꯥ ꯃꯤꯅꯖꯋꯥꯌꯦ ꯍꯥꯏꯗꯤ ꯄꯩꯁꯥꯗꯣ ꯀꯣꯜꯀꯇꯥꯗꯅ ꯍꯦꯟꯅ ꯍꯣꯡꯉꯦ ꯄꯨꯂꯞ ꯇꯧꯃꯤꯟꯅꯁꯦ ꯈꯣꯠꯁꯦꯅ ꯍꯥꯏꯕ ꯑꯗ ꯑꯩꯅ ꯈꯜꯂꯨꯁꯤꯅ ꯂꯣꯏꯔꯕ ꯄꯨꯅ ꯇꯧꯔꯁꯦ ꯑꯗꯨꯒꯤ ꯏꯟꯇꯔꯚꯤꯌꯨ ꯑꯗꯨꯗ ꯑꯗꯨꯝ ꯌꯥꯎꯔꯖꯦꯅ ꯍꯥꯏꯕ
ꯍꯣꯏ ꯕꯦꯡꯒꯂꯣꯔꯒ ꯌꯦꯡꯅꯔꯨꯔꯗꯤ ꯗꯤ ꯑꯩꯈꯣꯏ ꯀꯩꯅꯣ ꯅꯕꯨꯗꯤ ꯀꯣꯜꯀꯇꯥꯒꯤꯅꯗꯤ ꯕꯦꯡꯒ꯭ꯂꯣꯔꯅ ꯑꯣꯄꯣꯔꯆꯨꯅꯤꯇꯤꯁꯨ ꯃꯌꯥꯝ ꯂꯩ ꯑꯗꯨꯒ ꯀꯩꯅꯣ ꯇꯥꯡꯕꯗꯤ ꯌꯥꯝ ꯇꯥꯡꯉꯦꯀꯣ ꯇꯥꯡꯉꯁꯨ ꯀꯩꯅꯣ ꯂꯩꯕ ꯈꯣꯠꯄ ꯋꯦꯗꯔ ꯀꯩꯀꯥ ꯑꯗꯨꯅ ꯅꯨꯡꯉꯥꯏꯔꯛꯄꯅꯦꯕ ꯑꯗꯨꯗ ꯀꯩꯅꯣꯒꯤꯗꯤ ꯀꯅꯦꯛꯇꯤꯕꯤꯇꯤ ꯌꯥꯝ ꯋꯥꯠꯂꯦ ꯍꯥꯏꯕꯅꯦꯕ ꯕꯦꯡꯒ꯭ꯂꯣꯔꯖꯦ ꯍꯪꯒꯟꯗꯥ ꯂꯝꯕꯤ ꯆꯠꯄ ꯈꯣꯠꯄꯗꯨꯒꯤ ꯑꯗꯨꯗꯨꯒꯤ ꯄꯩꯁꯥ ꯌꯥꯝ ꯇꯥꯡꯉꯦ ꯍꯥꯌꯦꯕ
ꯑ ꯄꯩꯁꯥ ꯌꯥꯝ ꯇꯥꯒꯦ ꯄꯤ ꯖꯤꯒꯗꯣ ꯑꯃꯛ ꯇꯥꯡꯒꯤ ꯇꯔꯥꯅꯤꯊꯣꯏ ꯇꯔꯥꯃꯔꯤ ꯑꯗꯨꯋꯥꯏ ꯑꯣꯏꯅꯦ
ꯃꯤ ꯑꯃꯗꯔ
ꯑꯣ ꯃꯤ ꯑꯃꯗꯔ ꯈꯪꯗꯦ ꯏꯃꯥꯟꯅꯕꯤ ꯃꯣꯏ ꯄꯨꯒꯗꯕ ꯇꯥꯖꯇ ꯄꯨꯒꯗꯕ ꯌꯥꯎꯦꯕ
ꯇꯥꯡꯕꯅꯦ ꯑꯩꯈꯣꯏꯆꯦꯒꯤ ꯀꯩꯅꯣ ꯒ꯭ꯔꯦꯇꯔ ꯅꯣꯏꯗꯥꯗ ꯃꯥ ꯀꯩꯅꯣ ꯇꯧꯔꯝꯕꯗꯣ ꯄꯤ ꯖꯤ ꯌꯦꯡꯉꯝꯕꯗꯨ ꯄꯩꯁꯥ ꯀꯩꯅꯣ ꯍꯥꯏꯌꯦꯕ ꯑꯗꯨꯝ ꯂꯤꯁꯤꯡ ꯇꯔꯥꯅꯤꯊꯣꯏꯗꯒꯤ ꯍꯧꯋꯦꯕ ꯁꯤꯀꯥꯟ ꯃꯤꯒ ꯁꯦꯔꯤꯡꯗꯅꯤꯀꯣ ꯀꯩꯅꯣꯗ ꯃꯊꯜꯗꯒꯗꯤ ꯂꯤꯁꯤꯡ ꯇ ꯇꯦ ꯇꯔꯥꯅꯤꯄꯥꯟ ꯑꯗꯨꯝ ꯂꯧꯋꯦꯕ
ꯎꯝ
ꯑꯗꯨꯝ ꯁꯤꯗꯁꯨ ꯑꯗꯨꯝ ꯗꯤꯄꯦꯟ ꯇꯧꯔꯦ ꯀꯩꯅꯣ ꯖꯒꯥ ꯖꯒꯥꯗꯨꯒꯤ ꯃꯈꯥ ꯄꯣꯜꯂꯦ
ꯎꯝ ꯑ ꯇꯧꯕ ꯃꯥꯜꯂꯦ ꯑꯩꯈꯣꯏ ꯑꯩꯈꯣꯏ ꯆꯦ ꯑꯃꯅꯁꯨ ꯍꯥꯏ ꯀꯣꯜꯀꯇꯥ ꯎ ꯇꯥꯡꯉꯣ ꯇꯥꯡꯉꯦ ꯍꯥꯏꯕ ꯃꯐꯝ ꯑꯃ ꯃꯥꯂꯦ ꯌꯥꯎꯈ꯭ꯔꯦ ꯑꯗꯨꯋꯥꯏ ꯃꯥꯜꯂꯦ
ꯅꯤꯎ ꯇꯥꯎꯟ ꯈꯛꯇꯅꯦ ꯌꯥꯝ ꯇꯥꯡꯉꯤꯁꯦ ꯄꯣꯠ ꯁꯤ ꯑꯩꯅ ꯂꯩꯕ ꯀꯣꯔꯣꯅꯥꯃꯩꯁꯤ ꯁꯣꯂꯦꯛꯁꯤꯁꯨ ꯇꯥꯡꯉꯦꯕ ꯑꯗꯨꯗ ꯈꯨ ꯃꯥꯥꯏꯅ ꯇꯥꯡꯅꯁꯨ ꯁꯤꯇꯤ ꯑꯦꯔꯤꯌꯥꯁꯤꯗꯗꯤ ꯀ꯭ꯔꯥꯏꯝ ꯊꯣꯛꯇꯦꯗꯅ ꯑꯗꯨꯗꯒꯤ ꯑꯗꯨꯝ ꯂꯩꯔꯣꯅ ꯁꯤꯗ ꯊꯝꯃꯝꯕꯅꯦꯕ
ꯎꯝ ꯅꯣꯏ ꯃꯥ ꯍꯣꯏꯖꯨ ꯑꯃꯨꯛ ꯃꯨꯛ ꯂꯥꯛꯄꯔ꯭ ꯀꯣꯜꯀꯇꯥꯗ ꯅꯪ ꯅꯥꯅꯥꯛꯇ
ꯑ ꯑꯩꯈꯣꯏꯃꯥ ꯅꯥꯍꯟꯃꯨꯛ ꯑꯩ ꯊꯤꯟ ꯂꯥꯛꯄꯗ ꯀꯣꯏꯃꯥ ꯊꯤꯜꯂꯝꯃꯦꯗꯅ ꯑꯗꯨꯒ ꯑꯩ ꯎꯅ ꯂꯥꯛꯄ ꯀꯩꯅꯣ ꯍꯟꯗꯛꯀꯤ ꯃꯥꯔꯆꯇ ꯑꯃꯒ ꯎꯅ ꯂꯥꯛꯑꯝꯃꯤ ꯑꯩꯈꯣꯃꯥꯗꯤ ꯊꯤꯜ ꯂꯥꯛꯄ ꯅꯠꯇꯦ ꯃꯥꯏꯗꯣ ꯀꯣꯜꯀꯇꯥ ꯌꯦꯡ ꯂꯥꯛꯄꯅꯦ ꯍꯥꯏꯕ ꯑꯩꯅ ꯂꯣꯏ ꯒꯥꯏꯠ ꯇꯧꯔꯒꯅꯦ ꯆꯠꯈꯔ꯭ꯤꯗꯣ ꯏꯔꯄꯣꯠꯁꯨ ꯈꯪꯉꯕ ꯀꯩꯅꯣ ꯍꯟꯈꯤꯕꯁꯤꯅ ꯑꯩꯅ ꯃꯉꯣꯟꯗ ꯑꯦꯌꯥꯔꯄꯣꯔꯠꯇ ꯊꯝꯃ ꯑꯩ ꯏꯊꯟꯗ ꯁꯣꯀꯦꯁ ꯑꯅꯤꯗꯣ ꯄꯥꯏꯔꯒ ꯀꯩꯅꯣꯗ ꯀꯤ ꯖꯤꯗ ꯆꯠꯂꯤꯅꯦ ꯍꯥꯏꯕ
ꯎꯝ ꯃꯥ ꯃꯊꯜꯗ ꯂꯥꯛ ꯏ ꯔꯣ
ꯀꯩꯅꯣꯗ꯭ꯔꯣ ꯑ ꯍꯟꯗꯛ ꯑꯩ ꯎꯅꯥ ꯂꯥꯛꯀꯗ꯭ꯔꯥ
ꯑꯥ
ꯑꯥ ꯑꯥ ꯑꯩꯈꯣꯏꯃꯗꯣ ꯌꯥꯝ ꯀꯣꯏꯖꯅꯤꯡꯉꯦꯕ ꯑꯗꯨꯗꯨꯗꯤ ꯃꯥꯗꯣ ꯌꯥꯎꯁꯪ ꯁꯪꯗ ꯁꯤꯗ ꯀꯩꯅꯣ ꯃꯩꯇꯩꯒꯤ ꯅꯅꯕꯗꯤ ꯀꯌꯥꯝ ꯀꯣꯏ ꯆꯠꯅꯩꯗꯅ
ꯎꯝ
ꯑꯗꯨꯗꯤ ꯅꯕꯇꯤꯞꯇ ꯀꯣꯏꯕ ꯂꯥꯛꯄꯅꯦꯕ ꯑꯗꯨ ꯅꯕꯇꯞꯇ ꯀꯣꯏꯕ ꯂꯥꯛꯄꯗꯣ ꯃꯥꯗꯣ ꯑꯦꯝꯁꯇꯁꯨ ꯌꯦꯡꯊꯣꯛꯀꯦꯅ ꯇꯧꯕ ꯃꯌꯥꯗꯣ ꯌꯥꯗꯕꯒꯤ ꯑꯗꯨꯗꯣ ꯃꯌꯥꯗꯣ ꯌꯥꯗꯕꯗꯣ ꯒꯣꯔꯃꯦꯟꯗ ꯂꯥꯏꯌꯦꯡꯕꯁꯤꯗꯕꯨ ꯌꯥꯝ ꯀꯨꯏꯅꯖꯗ ꯑꯗꯨꯗꯒꯤ ꯄ꯭ꯔꯥꯏꯚꯦꯠꯇ ꯑꯗꯨꯝ ꯃꯅꯤꯄꯨꯔꯗ ꯌꯥ ꯍꯥꯞꯄ ꯑꯗꯨꯝ ꯂꯥꯛꯑꯕ ꯌꯥꯗ ꯑꯃꯅꯤ ꯅꯠꯇꯦꯕ ꯌꯥ ꯇꯔꯥꯅꯦ ꯍꯥꯞ ꯏꯗꯣ
ꯑꯥ ꯑꯍꯟ ꯑꯣꯏꯁꯤꯜꯂꯛꯄꯒꯤ ꯃꯌꯥ ꯌꯥꯗ꯭ꯔꯤꯔ
ꯑꯃꯨꯛ ꯑꯩꯈꯣꯏ ꯃꯥ ꯁꯨꯒꯔ ꯂꯩꯕꯒꯦ
ꯑꯣ
ꯁꯨꯒꯔ ꯂꯩꯕꯩ ꯃꯌꯥꯂꯣꯏ ꯀꯟꯣ ꯇꯧꯔꯛꯄꯗꯣ ꯑꯗꯨꯗꯒꯤ ꯃꯁꯥꯗ ꯄꯣꯜꯕꯒ ꯑꯗꯨꯏ ꯃꯌꯥꯗꯔ ꯑꯝꯇ ꯌꯥꯗ ꯑꯗꯨꯗꯤ ꯃꯌꯥ ꯇꯔꯥ ꯂꯧ ꯊꯣꯒ ꯍꯥꯄꯦ ꯍꯥꯞꯄꯒꯤ ꯃꯅꯤꯄꯨꯔꯗ ꯑꯗꯨꯝ ꯍꯥꯞ ꯕ ꯄꯩꯁꯥꯕꯨꯗꯤ ꯌꯨꯝꯁꯤꯗꯅꯕꯨꯗꯤ ꯍꯣꯡꯉꯛꯀꯗꯕ ꯑꯗꯣ ꯑ ꯍꯥꯞꯄꯗꯤ ꯇꯥꯔꯛꯀꯅꯤꯗ ꯂꯩꯕ ꯆꯥꯕꯗꯣ ꯀꯩꯀꯥꯔ ꯀꯩꯅꯣ ꯇꯧꯔꯗꯤ ꯒꯣꯔꯃꯦꯟꯗ ꯂꯥꯏꯌꯦꯡꯕꯗꯣ ꯊꯥ ꯑꯃꯃꯨꯛ ꯀꯩꯅꯣ ꯇꯧꯗꯣꯏ ꯃꯣꯏ ꯈꯨꯗꯛꯇ ꯇꯧꯗꯕꯅꯤꯅ
ꯑꯝ
ꯑꯗꯨ ꯉꯟꯇꯥꯗꯤ ꯀꯛꯊꯣꯛꯎꯔꯕ ꯑꯗꯨꯒ ꯃꯅꯤꯄꯨꯔꯗ ꯑꯗꯨꯝ ꯀꯩꯅꯣ ꯇꯧꯔꯦ ꯃꯅꯤꯄꯨꯔ ꯄ꯭ꯔꯥꯏꯚꯦꯠ ꯑꯝꯗ ꯂꯣꯏꯝ ꯍꯥꯞꯄꯦ ꯑꯗꯣ ꯌꯥꯖ ꯌꯥꯝ ꯇꯥꯡꯉꯦ ꯍꯥꯏ ꯑꯩꯗꯤ ꯈꯝ ꯈꯃꯨꯉꯗꯦ
ꯑꯦ ꯇꯥꯡꯅꯦꯍꯦ ꯏꯕꯣ ꯑꯗꯨ ꯃꯔꯨ ꯑꯣꯏꯔꯤꯁꯨ ꯌꯥꯅꯤ ꯀꯩꯅꯣ
ꯑꯁ ꯑꯩ ꯌꯥ ꯑꯃ ꯌꯥꯎꯗꯦ ꯍꯥꯏꯕ ꯁꯤ ꯑꯗꯨ ꯃꯥꯏꯒꯤ ꯀꯩꯅꯣ ꯌꯥꯝꯃꯦꯜꯗꯨꯅꯤ ꯈꯟꯕꯅ ꯌꯥꯎꯗ ꯁꯦꯔꯤꯜ ꯊꯤꯟꯅꯤ ꯈꯝꯃꯦ ꯑꯗꯨ ꯑꯩ ꯍꯥꯞꯇ꯭ꯔꯦ ꯌꯨꯝꯊ ꯊꯣꯛꯑꯒ ꯈꯝꯃꯛꯑꯒ ꯄꯨꯂꯞ ꯆꯠꯂ ꯍꯥꯞꯄ꯭ꯔꯒꯦꯅ ꯍꯥꯏꯖ ꯋꯥꯇꯦ ꯅꯥꯔꯛꯑ ꯀꯥꯟꯗ ꯈꯨꯃꯥꯡ ꯍꯣꯏ ꯂꯩꯇꯕ ꯅꯨꯡꯉꯥꯏꯇꯦ ꯍꯥꯏꯕ ꯑꯗꯨꯅꯅꯦ ꯈꯨꯃꯥꯡ ꯄꯨꯂꯞ ꯌꯨꯝꯗ ꯅꯥꯔ ꯅꯥꯎꯔꯒꯦꯅꯅꯦ ꯑꯩ ꯈꯥꯡꯉꯤꯕꯅꯦ ꯑꯩ ꯑꯣꯗꯅ ꯍꯥꯄꯔꯒꯦ
ꯌꯥꯏ ꯌꯥꯎꯗꯦ ꯍꯥꯏꯁꯦ ꯃꯅꯨꯡ ꯃꯅꯨꯡꯉꯥꯏꯗ꯭ꯔꯣ
ꯑꯥ ꯑꯥ ꯀꯩꯅꯣ ꯃꯅꯤꯄꯨꯔꯗ ꯀꯩ ꯍꯥꯏꯗꯣꯏꯅꯣ ꯈꯪꯗꯦ ꯀꯩꯅꯣ ꯄ꯭ꯔꯤꯃꯣꯂꯔ ꯑꯣꯏꯗꯣꯏꯅꯦꯕ
ꯑꯥ
ꯃꯆꯤꯟ ꯇꯨꯝꯊꯣꯛꯄꯤꯗꯣ ꯑꯗꯨꯗꯨꯒꯤ ꯍꯦꯛ ꯃꯅꯤꯡꯗ
ꯑ ꯑꯧ ꯄꯥꯎ ꯎꯗꯕꯤꯗ
ꯎꯕꯗꯧꯗꯦꯕ ꯥꯔꯁꯨ ꯑꯗꯨꯃꯥꯏꯅ ꯎꯗ꯭ꯔꯁꯨ ꯀꯩꯅꯣ ꯇꯧꯔꯒ ꯍꯣꯜꯂ ꯑꯗꯨꯝ ꯊꯝꯕꯗꯣ ꯇꯨꯁꯟꯅꯔꯛꯑꯦ ꯍꯥꯏꯕ ꯑꯗꯨꯅ ꯀ ꯍꯥꯏꯅꯤꯡꯉꯤ ꯅꯨꯄꯥ
ꯃꯇꯧ ꯃꯥꯟꯗꯅ ꯌꯥꯁꯤꯁꯨ ꯃꯔꯨ ꯌꯥꯝ ꯑꯣꯏꯃꯦ ꯑꯩꯈꯣꯏ
ꯇꯝꯁꯤꯅ ꯍꯣꯏꯀꯣ
ꯎꯝ
ꯑꯗꯨꯒ ꯃꯤꯃꯤꯅꯒ ꯂꯩꯁꯥꯕꯤ ꯌꯥ ꯍꯣꯕꯤ ꯀꯥꯏ ꯍꯥꯏꯕꯗꯤ ꯀꯥꯏꯗ꯭ꯔꯣ
ꯍꯣꯏ
ꯑꯗꯨꯗꯒꯤ ꯌꯨꯝꯊꯣꯡꯀꯥꯟꯗ ꯑꯣꯏꯅ ꯍꯥꯞꯄ꯭ꯔꯒꯦꯁꯦ ꯑꯩꯅ ꯈꯜꯂꯤꯁꯦ ꯈꯪꯗꯦꯗ ꯑꯩ ꯀꯩꯅꯣ ꯇꯧꯕꯒꯤ ꯑꯊꯨꯝꯕ ꯌꯥꯝ ꯄꯥꯝꯑꯦꯕ ꯑꯗꯨꯗꯒꯤ ꯌꯥꯁꯨ ꯇꯤꯟ ꯌꯥꯝ ꯆꯥꯕꯅꯦ ꯇꯤꯟ ꯆꯥꯃꯟꯕꯗꯒꯤ ꯑꯃꯨꯛ ꯀꯩꯅꯣ ꯇꯧꯔꯤꯅꯦ ꯌꯥꯗꯦ ꯃꯦꯟꯕꯅꯦ ꯑꯃ ꯌꯥꯝ ꯃꯇꯦꯝ ꯍꯥꯞꯄ ꯌꯦꯟꯛꯄ ꯃꯦꯟꯕꯗꯣ ꯃ ꯃꯗ ꯄ꯭ꯂꯕꯅ ꯀꯦꯜꯂꯛꯄꯗ ꯄꯨꯂꯞ ꯑꯣꯏꯅ ꯆꯦꯟꯉꯕ ꯑꯗꯨꯗꯒꯤ ꯌꯥꯗ ꯈꯔ ꯕꯦꯔꯥ ꯀꯥꯕꯒ ꯇꯦꯛꯈ꯭ꯔꯦ ꯇꯦꯛꯈ꯭ꯔꯒ ꯑꯗ ꯑꯩꯅꯗꯤꯁꯨ ꯑꯗꯨꯝ ꯆꯨꯗꯦꯛꯆꯈꯕꯅꯤꯀꯣ ꯑꯗꯨꯒ ꯌꯥꯝ ꯃꯇꯦꯝ ꯑꯃ ꯂꯩꯍꯧꯕꯗꯒꯤ ꯁꯨꯗꯤꯝꯁꯤꯗ ꯑꯃꯨꯛ ꯆꯠꯂ ꯀꯩꯅꯣ ꯇꯧꯔꯤꯅꯦ ꯍꯥꯏꯕ ꯂꯧꯊꯣꯛꯏꯅꯦ ꯌꯥꯔꯗꯕ ꯐꯅꯌꯥꯝ ꯆꯥꯎꯅ ꯂꯩꯔꯝꯕꯒꯤ
ꯔꯦꯗꯤꯝ ꯔꯦꯗꯤꯝꯁꯦ ꯋꯥꯠꯂꯤ ꯋꯥꯕꯅꯦ ꯌꯦꯡꯉꯣ
ꯑꯗꯣ ꯑꯩꯒꯤꯗꯤ ꯐꯖꯅꯤ ꯌꯦꯡꯉꯦ ꯀꯩꯅꯣ ꯔꯤꯝꯁꯀꯤ ꯀꯩꯅꯣ ꯌꯥꯜꯔꯨꯗꯦꯗꯗꯤ ꯑꯗꯨꯒꯤ ꯃꯇꯥꯡꯗ ꯀꯩꯁꯨ ꯀꯩꯅꯣ ꯈꯟꯅꯖꯅꯦ ꯃꯪꯗ ꯊꯣꯛꯇ꯭ꯔꯤꯕ ꯗꯨꯀꯥꯟꯗ
ꯎꯝ
ꯐꯖꯅ ꯍꯥꯞꯄꯦꯑꯦ
ꯑ ꯃꯣꯏꯒꯤ ꯋꯥꯕ ꯍꯥꯏꯕꯅ ꯇꯤꯀꯦꯠ ꯀꯛꯄꯗ ꯌꯥꯝꯅꯨꯡꯇꯤ ꯋꯥꯏꯗꯤ
ꯈꯪꯗꯦ ꯀꯩꯅꯣ ꯌꯥꯒꯤꯗꯤ ꯀꯩꯁꯨ ꯋꯥꯔꯛꯇꯦ ꯑꯩ ꯑꯗꯨꯝ ꯇꯤꯛꯀꯦꯠ ꯄꯛ ꯆꯛꯑꯦ ꯑꯗꯨꯒ ꯃꯇꯝꯗꯣ ꯍꯡꯈꯤꯕ ꯍꯌꯦꯡ ꯂꯥꯛꯑꯣꯅ ꯍꯥꯏꯔꯦ ꯍꯌꯦꯡ ꯈꯨꯗꯛꯇ ꯑꯗꯨꯝ ꯀꯩꯅꯣ ꯇꯧꯔ ꯂꯥꯛꯑꯦꯕ ꯑꯗꯣ ꯃꯣꯏꯒꯤ ꯏꯟꯇꯔ ꯏꯟꯇꯔꯅ ꯁꯠꯂꯛꯑꯦꯕꯀꯣ ꯃꯌꯥꯝ ꯑꯃꯅ ꯃ ꯏꯗꯕꯅ ꯄꯪꯊꯅꯕ ꯍꯥꯞꯄꯗꯨꯕꯨ ꯌꯥ ꯁꯛꯄꯗꯣ ꯑꯩꯉꯣꯟꯗ ꯐꯥꯎꯕ ꯍꯥꯏꯇꯥꯔꯦ ꯅꯥꯕ ꯑꯩꯅ ꯄ꯭ꯔꯥꯏꯚꯦꯠꯇ ꯌꯥ ꯀꯩꯅꯣ ꯇꯧꯔꯛꯄꯁꯤꯡꯗꯣ ꯑꯩ ꯌꯥ ꯌꯥꯒꯦꯗ꯭ꯔꯣ ꯌꯥꯝ ꯂꯩꯔꯦꯕ ꯄꯛꯉꯩꯗꯤ ꯌꯥꯠꯄ ꯈꯣꯄꯗꯨꯄꯥꯏꯐꯠꯇꯒꯜꯂꯛꯑꯦꯕ ꯑꯗꯨꯗ ꯁꯤꯔꯤꯦꯟꯗ ꯃꯤꯅ ꯀ ꯇꯨꯡꯁꯤꯜꯂꯕ ꯐꯥꯎꯗꯦꯕ ꯑꯗꯨꯗꯗꯤ ꯌꯥ ꯁꯠꯄꯗꯣ ꯑꯩꯉꯣꯟꯗ ꯐꯥꯎꯋꯦꯕ ꯅꯥꯕ ꯃꯥ ꯑꯅꯤꯔꯛꯅꯤꯀꯣ ꯃꯥꯅ ꯊꯤꯂꯤꯗꯨꯁꯨ ꯑꯃꯨꯔꯛꯀ ꯅꯠꯇꯦ ꯃꯤ ꯃꯌꯥꯝꯅ ꯑꯃꯨꯨꯔꯛ ꯊꯤꯕꯗ ꯃꯥꯅ ꯑꯅꯤꯔꯛꯅꯦꯕ ꯊꯤꯂꯤꯗꯣ ꯑꯗꯨꯣ ꯀꯃꯥꯏꯅ ꯇꯧꯔꯤꯅꯣ ꯈꯪꯗꯦꯕ ꯑꯩꯁꯨꯣ ꯑꯩ ꯕꯥꯞꯗꯔꯥꯅ ꯈꯜꯂꯒ ꯑꯩꯁꯨ ꯀꯩꯝ ꯍꯥꯏꯗ꯭ꯔꯕ
ꯑꯗꯨ ꯃꯥꯁꯨ ꯇ꯭ꯔꯥꯏ ꯇꯧꯔꯤꯅꯤꯅꯦ
ꯏꯟꯇꯔꯅꯦꯠ ꯇꯧꯔꯛꯄꯁꯤꯗꯕꯨ ꯌꯦꯡꯉꯨꯗꯅ
ꯍꯣꯏ ꯏꯗ ꯑꯩꯁꯨ ꯀꯩꯅꯣ ꯅꯨꯄꯤ ꯑꯃꯅ ꯍꯤꯗꯥꯛ ꯀꯥꯞꯕꯗ ꯌꯨꯡꯅ ꯀꯥꯞꯄ ꯑꯃ ꯌꯥꯎꯈ꯭ꯔꯦ ꯃꯤ ꯁꯤꯟꯗ ꯎꯅꯦ ꯑꯣꯈꯣꯏ ꯑꯩꯈꯣꯏ ꯊꯧꯕꯥꯜꯒꯤ ꯑꯃ ꯈꯪꯕꯠ ꯇꯉꯗꯤꯗ
ꯂꯩꯔꯅꯤꯀꯣ ꯍꯪ ꯂꯏ ꯒꯣꯔꯃꯦꯟꯁꯦ ꯑꯗꯨꯝꯕꯗꯤ ꯈꯔꯗꯤꯖꯩ ꯑꯗꯦ ꯑꯗꯣ ꯈꯪꯗꯦ ꯝꯁꯦ ꯍꯧꯖꯤꯛ ꯆꯥꯅꯤ ꯌꯥꯝ ꯀꯟꯅ ꯇꯧꯅꯔꯤꯕꯅꯤꯅ
ꯎꯝ
ꯖꯄꯥꯟꯗꯀꯦꯕ ꯀꯔꯝ ꯍꯥꯏꯒꯅꯤ ꯑꯃ ꯇꯤꯟ ꯑꯃ ꯌꯥꯝꯅ ꯀꯦꯟꯗꯤꯁ ꯌꯥꯝꯅ ꯇꯧꯒꯟꯕꯗꯣ ꯑꯗꯨ ꯃꯥꯏꯗ ꯇꯧꯕꯗꯒꯤ ꯔꯤꯝꯁꯇ ꯆꯠꯂꯒ ꯇꯟ ꯇꯧꯔꯛꯄꯗ ꯏꯟꯇꯔꯗꯨꯅ ꯀꯩꯅꯣꯀ꯭ꯔꯞ ꯇꯧꯔꯦ ꯍꯥꯏꯕꯅꯦꯕ ꯀꯩꯅꯣ ꯃꯣꯂꯣꯝꯗꯣ ꯑꯗꯨ ꯃꯣꯂꯣꯝꯗꯣ ꯑꯃꯨꯛꯦꯟꯅ ꯍꯦꯟꯖꯜꯂꯛꯑꯕ ꯑꯗꯨ ꯇꯩꯔ ꯃꯇꯨꯡꯗ ꯆꯣꯠ ꯆꯣꯠ ꯆꯣꯠ ꯂꯥꯎꯔꯒ ꯑꯗꯨꯗꯒꯤꯗꯤꯈꯣꯏ ꯃꯅꯥꯛꯇ ꯆꯥꯏ ꯏꯁꯄꯦꯁꯤꯂꯤꯁ ꯑꯃ ꯂꯩꯑꯕ ꯑꯗꯨꯗ ꯍꯥꯡꯀꯥꯟ ꯃꯥꯅ ꯃꯣꯔꯣꯝ ꯑꯇꯪ ꯍꯥꯏꯔꯛꯑꯦ ꯑꯗꯨꯝ ꯃꯣꯔꯝꯗ ꯑꯗꯨꯝ ꯐꯔꯛꯦ ꯑ ꯑꯩ ꯇ ꯀꯗꯕ
ꯍꯣꯏ ꯌꯦ ꯀꯣꯏ ꯅꯠꯇ ꯀꯩꯅꯣ ꯃꯃꯤꯗꯣ ꯁꯥꯁꯤ ꯇꯨꯡꯂꯅꯤꯃꯤ ꯗꯣꯛꯇꯔꯅ ꯍꯥꯏ ꯑꯣꯗꯣ ꯃ ꯗꯣꯛꯇꯔꯅ ꯍꯥꯏ ꯗꯣꯛꯇꯔ ꯑꯣꯏꯔꯝꯗ꯭ꯔꯤꯅꯦꯃꯤ
ꯀꯩ ꯉꯅꯥꯥꯏꯗꯕ
ꯃꯃꯤꯠꯇ ꯅꯨꯡꯉꯥꯏꯇꯦꯅ ꯃꯃꯤꯠꯇ ꯌꯦꯡꯖꯈꯤꯕ ꯑꯗꯨꯗꯨꯒ ꯑꯣ ꯗꯣꯛꯇꯔꯗꯨꯅ ꯊꯥꯔꯛꯄ ꯍꯤꯗꯥꯛ ꯑꯥꯏꯗ꯭ꯔꯣꯞꯇꯣ ꯍꯥꯞꯄꯨꯕꯗꯒꯤ ꯃꯃꯤꯠꯇꯣ ꯁꯥꯏꯠ ꯏꯐꯦꯛ ꯍꯦꯟꯅ ꯊꯣꯛꯂꯛꯕ
ꯆꯪ ꯉꯥꯛꯆꯛ ꯉ ꯉꯥꯡꯉꯤꯅ ꯑꯁꯤ ꯀꯩꯒꯨꯝꯕ ꯀꯣ ꯂꯥꯏꯔꯤꯛꯀ ꯁꯨꯐꯥꯎ ꯄꯥꯗꯕꯤꯗꯣꯏꯀ ꯑꯗꯨꯒꯨꯝꯕ ꯑꯣꯞꯇꯣꯃꯦꯇ꯭ꯔꯤꯒꯤ ꯐꯝꯃꯦ ꯀꯜꯂꯣꯅꯦ ꯀꯥꯔꯤ ꯂꯩ ꯇꯅꯤ
ꯑꯗꯨꯅꯅꯦ ꯑꯩ ꯇꯁꯦꯡꯅ ꯍꯥꯏꯒꯦꯕꯀꯣ ꯅꯪ ꯅꯁꯥꯥꯟꯅ ꯂꯥꯏꯔꯤꯛꯦ ꯍꯩꯖꯗ꯭ꯔꯗꯤ ꯑꯗꯨꯃꯩ ꯁꯥꯏꯟꯁ ꯀꯤꯔꯦꯟꯅ ꯁꯪꯤꯒ ꯅꯣꯁꯦ ꯅꯅ ꯍꯥꯏ ꯅꯝꯕꯨꯕꯣ ꯇꯇꯣꯞ ꯇꯣꯞꯄ ꯆꯪꯛ ꯀꯩ ꯀꯥꯏꯗꯦꯕ ꯁꯥꯏꯟꯁꯀꯤ ꯍꯤꯔꯝꯗꯗꯤ ꯃꯤꯒꯤ ꯊꯤꯕ ꯍꯤꯡꯉꯁꯦ ꯅꯣꯏ ꯅꯣꯏ ꯈꯨꯠꯇ ꯂꯩꯕꯅꯤꯅꯦ ꯑꯩ ꯑꯩꯗꯤꯖ ꯀꯩꯅꯣ ꯍꯥꯏꯅꯤꯕ
ꯃꯥꯅꯦꯗꯗ ꯑꯩꯈꯣꯏ ꯀꯩꯅꯣ ꯑꯩꯈꯣꯏ ꯌꯦꯡꯅꯦ ꯈꯔ ꯍꯥꯏ ꯁ꯭ꯀꯨꯜꯗ ꯑꯗꯒꯤ ꯏꯂꯚꯦꯟ ꯇꯨꯌꯦꯜꯞ ꯇꯧꯃꯤꯟꯅꯔꯛꯄ ꯏꯃꯥꯟꯅꯕꯤ ꯃꯌꯥꯝ ꯂꯩꯅꯗ꯭ꯔꯅꯦ ꯑꯗꯨꯝ ꯂꯣꯏ ꯈꯪꯅꯩ ꯉꯥꯛꯇꯅꯤ ꯍꯌꯦꯡꯋꯥꯏ ꯄꯨꯅꯔꯀꯥꯟꯗ ꯑꯁꯤ ꯀꯔꯝꯕ ꯃꯤꯅꯣꯝ ꯃꯦ
ꯑꯩ ꯃꯥꯦꯁꯔꯤꯗ ꯍꯥꯏꯅꯦꯕ ꯃꯥꯂꯁꯔꯤ ꯅꯪꯅ ꯄꯨꯗꯣꯏ ꯍꯣꯏ ꯍꯣꯏ ꯇꯁꯦꯡꯅ ꯗꯣꯛꯇꯔꯅ ꯑꯃꯨꯛ ꯀꯩꯅꯣ ꯇꯧꯔꯦꯀꯣ ꯍꯧꯖꯤꯛꯁꯦ ꯅꯦꯠꯇꯇꯩ ꯀꯩꯗꯒꯤ ꯑꯗꯨꯗꯒꯤ ꯑꯃꯨꯛ ꯄ꯭ꯔꯥꯏꯚꯦꯠꯇ ꯇꯧꯔꯁꯨ ꯑꯦꯛꯖꯥꯝꯒꯁꯨ ꯊꯥꯗ꯭ꯔ ꯌꯥꯗꯅ ꯑꯗꯨꯗ ꯃꯁꯤꯗꯩꯗ ꯑꯇꯣꯞꯄ ꯅꯔꯁꯇ ꯑꯣꯏꯕ ꯃꯌꯥꯝꯁꯦ ꯑꯩ ꯈꯛꯈꯤꯗꯩ ꯍꯥꯏꯕ ꯃꯣꯏꯗꯤ ꯑꯗꯨꯝꯕ ꯌꯥꯝ ꯀꯟꯅ ꯂꯩꯇꯕꯅꯤꯅ
ꯃ ꯇꯉ ꯆ ꯀꯦꯅꯦ
ꯀꯅꯥꯂ
ꯃꯥꯂꯦꯁ ꯔꯃ
ꯃꯔꯤ ꯁꯤ ꯇꯣ ꯈꯕꯔ
ꯇꯣ ꯈ꯭ꯔꯕꯣ
ꯋꯥ ꯇꯃꯤ ꯃꯤꯦ ꯀꯩ ꯅ
ꯈꯪꯗꯦ ꯃꯥ ꯀꯩꯅꯣꯗ ꯊꯧꯕꯥꯜ ꯀꯣꯂꯦꯖ ꯊꯧꯕꯥꯜ ꯀꯣꯂꯦꯖꯁꯨꯃꯅ ꯃꯥꯅ ꯃꯤꯡ ꯆꯟꯖꯅ ꯂꯩꯗꯣ
ꯑꯗꯨꯣ ꯍꯧꯖꯤꯛꯅ ꯑꯣꯖꯥ ꯑꯣꯏꯔꯔꯕ
ꯔꯥꯝꯁꯦꯅꯤ ꯀꯥꯟ ꯆꯠꯂꯤꯕ
ꯑꯣ ꯑꯗꯨ ꯑꯗꯨꯒꯩꯅ
ꯑꯩꯅ ꯃꯉꯣꯟꯗ ꯏꯟꯖꯔꯤꯅꯦꯕꯦꯝꯃꯛ ꯀꯩꯝ ꯇꯧꯔꯣꯏ ꯁꯔꯨꯛꯄꯗꯤ ꯔꯥꯏꯝꯁꯤꯇ ꯑꯪ ꯂꯣꯏꯁꯨ ꯆꯠꯂꯣ ꯄ꯭ꯔꯤꯌꯥꯡꯀꯥꯣ
ꯎꯝ
ꯄ꯭ꯤꯌꯥꯡꯈꯥ ꯑꯣꯖꯥ ꯑꯣꯏꯈ꯭ꯔꯦꯕ
ꯑꯣ ꯑꯩꯗꯤ ꯎꯏ ꯃꯥꯥꯏ ꯏꯆꯦꯁꯤ ꯎꯏꯔ
ꯑꯩ ꯑꯗꯨꯗꯨꯒꯤ ꯃꯤ ꯄ꯭ꯌꯥꯡꯀꯥꯕꯨ ꯑꯣꯏꯒꯦꯥ ꯅꯪꯁꯨ ꯈꯔ ꯈꯔ ꯇꯝꯖꯔꯣ ꯅꯪ ꯐꯨꯔꯤꯔ ꯑꯗꯨꯝ ꯂꯩꯗꯣꯏ ꯁꯛꯄꯨꯗꯤ ꯅꯪ ꯦꯝ ꯀꯣꯂꯦꯖꯁꯤꯅ ꯃꯥꯅ ꯃꯤꯡꯆꯟꯗꯨꯁꯨ ꯅꯪ ꯍꯦꯛ ꯉꯝꯗꯅ ꯆꯠꯇꯦꯅ ꯍꯥꯏꯕ ꯑꯗꯨꯗꯨꯒꯤ ꯈꯪꯗꯦ ꯏꯕꯦꯝꯃ ꯄꯩꯁꯥꯁꯨ ꯄꯥꯏꯅꯤꯡꯉꯤ ꯑꯋꯥꯕ ꯊꯕꯛꯁꯨ ꯇꯧꯅꯤ ꯑꯩꯅ ꯑꯗꯨꯅꯗꯤ ꯌꯥꯔꯣꯏ ꯑꯗꯨ ꯍꯥꯏꯅꯤ ꯆꯧꯁꯨ ꯆꯧꯁꯣꯅ ꯈꯔ ꯈꯔ ꯀꯩꯅꯣ ꯇꯧꯕꯅꯤ ꯃꯥ ꯑꯗꯨꯝ ꯆꯠꯈ꯭ꯔꯕꯅꯤ